ꯇꯥꯏ ꯗꯨꯀꯥꯟꯣꯁ ꯆꯂꯕꯣ
ꯀ ꯆꯟꯗꯗ ꯎꯂ
ꯎꯝ
ꯌꯥꯔ
ꯆꯥꯛ ꯊꯣꯡꯕ ꯆꯪꯗꯧꯔꯕꯣ
ꯆꯥꯛ ꯊꯣꯡꯕ ꯏꯆꯥ ꯅꯨꯄꯥꯅ ꯂꯩꯇꯗꯅꯠꯇ ꯎ
ꯏꯆꯥ ꯅꯨꯄꯥꯅ ꯊꯣꯡꯈ꯭ꯔꯕ ꯀ ꯌꯦꯟꯖꯥꯡ ꯊꯣꯡꯈ꯭ꯔꯥꯖꯥꯅꯣ
ꯌꯥꯎꯕꯅꯦ ꯑꯣ ꯑꯣ ꯀꯩꯅꯣ ꯇꯧꯕꯅꯦ ꯌꯦꯟ ꯉꯧꯒꯦꯅ ꯂꯧꯔꯣ ꯆꯠꯂꯣ
ꯎꯝ ꯑꯍꯥꯎꯕ ꯅꯠꯇꯗꯤ ꯊꯣꯡꯕꯤꯌꯨ ꯌꯥꯗ꯭ꯔꯦꯕ
ꯇꯩ ꯊꯣꯡꯉꯕ ꯀꯣꯏ ꯊꯣꯡ ꯊꯣꯡ ꯊꯣꯡ ꯌꯥꯕ ꯑ ꯃꯣꯏ ꯊꯣꯡꯉꯗꯤ ꯑꯍꯥꯎꯕꯔꯇꯗꯤ ꯊꯣꯡꯉꯨ ꯌꯥꯗꯦ ꯊꯣꯡꯅꯅꯕꯅ ꯂꯧꯔꯨꯔꯤꯕ
ꯅꯪꯒ ꯊꯣꯡꯕꯤꯅꯕꯅ ꯂꯩꯔꯨꯔꯣꯅ ꯊꯥꯗꯣꯛꯏꯕ
ꯎꯝ ꯅꯏꯔ ꯉ ꯊꯥꯗ ꯅꯪꯗꯤ ꯊꯣꯡꯉꯕꯣ
ꯊꯣꯡꯉꯔꯣꯏ ꯉꯁꯤꯗꯤ
ꯑꯣ
ꯎ ꯆꯥꯛꯝꯕ ꯆꯠꯂꯨꯕꯒꯤ ꯆꯥꯛ ꯆꯥꯅꯔꯒ ꯔꯣꯣꯏꯅ
ꯇ ꯆꯅꯤ ꯍꯗ꯭ꯔꯕ
ꯅꯤ ꯕ ꯅꯨꯡꯗꯥꯡꯒꯤ ꯂꯤꯃꯤꯠ ꯐꯧ ꯌꯥꯎꯅ ꯆꯥꯥꯁꯜꯂꯛꯑꯕ
ꯎꯝ
ꯑꯗꯨꯒꯤꯅꯦ ꯑꯩꯗꯣ ꯎꯝ ꯀꯩꯅꯣ ꯇꯧꯒꯦ ꯅꯪꯅ ꯈꯪꯅꯕꯅꯦ ꯎ ꯕꯣꯏ ꯑꯝꯗ ꯏꯊꯣꯛꯄꯤꯔꯝꯃꯒꯦ
ꯑꯣ ꯑꯗꯨ ꯃꯥꯏ ꯇꯧꯔꯕ ꯑꯗꯤꯗꯤ ꯑ ꯑꯗꯨꯝ ꯆꯦꯅꯦꯕ
ꯑꯥ
ꯑꯗꯨꯅ ꯈ꯭ꯋꯥꯏꯗꯒꯤꯩ ꯀꯣꯝꯃꯅꯤ ꯅꯝꯕꯔꯗꯣ ꯍꯥꯞꯄꯒ ꯇꯧꯕꯗ ꯗꯤ ꯅꯪ ꯍꯩꯔꯦꯗꯅ ꯑꯗꯨꯒ ꯑꯇꯩ ꯑꯇꯩ ꯇꯧꯔꯛꯄꯗꯣ ꯑꯗꯨꯗꯣ ꯑꯩꯅ ꯄꯤꯊꯣꯛꯄꯤꯔꯝꯃꯒꯦ
ꯑ ꯑꯗꯨꯃꯥꯏꯅ ꯑꯣ ꯍꯣꯔꯦꯟ ꯅꯨꯡꯗꯥꯡ ꯊꯣꯛꯂꯛꯑꯣꯀꯣ ꯆꯥꯕ ꯑꯗꯨꯗꯤ
ꯍꯣꯏ
ꯊ ꯂꯄꯗ ꯇꯧꯁ
ꯍꯣꯏ ꯍꯣꯏ ꯍꯣꯏ ꯍꯪꯖꯤꯇꯥꯗ ꯐꯣꯟ ꯇꯧꯔꯛꯑꯝꯕꯅꯦ ꯑꯩꯉꯣꯟꯗ
ꯎꯝ ꯑꯣ ꯃꯥꯁꯨ ꯑꯩꯅ ꯑꯩꯅ ꯅꯨꯡꯊꯤꯟꯒꯤ ꯑꯃ ꯊꯣꯛꯂꯛ ꯀꯩꯗꯕꯒꯦ ꯇ ꯆꯕꯤ
ꯀꯔꯤ ꯇꯧꯔꯦ ꯍꯥꯏꯅꯣ
ꯈꯪꯗꯦꯌꯦ ꯑꯗꯨꯁꯨ ꯍꯪꯍꯧꯗꯌꯦ ꯑ ꯎꯝ ꯗꯤꯜ ꯑꯃꯨꯛ ꯊꯣꯛꯂꯛꯇꯦ ꯀꯩꯗꯧꯔꯒꯦ ꯍꯥꯏꯕꯗ ꯗꯥꯛꯇꯔ ꯆꯠꯎꯏꯦꯅ ꯍꯥꯏꯕ
ꯃꯥꯏꯅꯨ ꯄꯥꯏ ꯑꯣꯏꯖꯂ
ꯔ ꯃ ꯃꯅ ꯐꯜ ꯗꯥ ꯊꯣꯛꯂꯛꯀꯦꯗꯤ ꯍꯥꯏꯕꯅꯤ ꯃꯥꯁꯨ
ꯃꯥꯏ ꯅꯨꯄꯥꯗꯁꯨ ꯁꯛ ꯆꯨꯕ ꯊꯣꯛꯇ꯭ꯔꯦ
ꯏꯃꯦ ꯑꯗꯗꯤ ꯀ ꯊꯋ ꯈ ꯍꯩ ꯐꯪꯉꯛꯏꯅꯦ ꯃꯣꯏ ꯇꯧꯖꯈꯤꯕꯗꯨꯗꯒꯤ ꯑꯩ ꯇꯧꯑꯣ ꯑꯩ ꯐꯪꯉꯦꯅ
ꯃꯥꯅꯦ ꯑꯩꯈꯣꯏꯁꯨ ꯍꯌꯦꯡ ꯑꯩꯈꯣꯏ ꯇꯧ ꯑꯩꯈꯣꯏ ꯐꯪ ꯐꯪ ꯇꯣꯏ
ꯑꯗ
ꯎꯝ
ꯑ
ꯈꯪꯗꯦ ꯑꯩꯈꯣꯏꯒꯤ ꯂꯥꯏꯕꯛ ꯁꯤꯅ ꯀꯔꯝꯕꯗ ꯐꯪꯗꯣꯏꯅꯣ
ꯈꯪꯗꯦ ꯑꯗꯨꯅ ꯀꯔꯝꯕ ꯂꯥꯏꯕꯛꯅꯣ ꯈꯪꯗꯦ ꯍꯣꯏ ꯌꯥ ꯑꯃ ꯇꯥꯗꯦ
ꯌꯥꯅ ꯀꯥꯥꯟꯗ
ꯎ ꯎꯝ ꯁꯥꯕꯗ ꯉꯤ ꯈꯨ ꯁꯥꯗ ꯑꯩꯗꯤ ꯀꯣꯛ ꯆ ꯀꯦꯡꯪꯒꯨꯂꯤ ꯆꯥꯅꯤꯨ
ꯁꯥꯏꯍꯦ ꯈꯨꯁꯝ ꯆꯥꯗꯦ ꯍꯦꯛꯇ ꯉꯥꯎꯈꯩ ꯁꯥꯏ
ꯑꯗꯨꯅ ꯑꯁ ꯈꯥꯡꯉꯝꯗꯨꯗꯅ ꯑꯩ ꯒꯨꯂꯤ ꯆꯥꯏ ꯑꯩ ꯑꯩ ꯑꯁꯥꯕ ꯈꯥꯡꯕꯗꯨ ꯁꯣꯛꯍ ꯍꯩꯇꯦ ꯍꯥꯏꯕꯗꯤ ꯏꯗꯤ ꯇꯧ ꯍꯥꯏꯗ꯭ꯔꯥ ꯑꯩꯗꯤ ꯁꯥꯔꯒ ꯑꯣꯏꯅ ꯇꯧꯋꯦꯕ ꯅ ꯁꯕ ꯄ ꯇ ꯍꯥꯀ ꯆ ꯑꯗꯨꯅ ꯄꯨꯔꯥꯃꯁꯤ ꯑꯗꯨ ꯈꯥꯡꯉꯝꯗꯦ ꯑꯗꯨ ꯈꯥꯡꯕꯗ ꯀ ꯀ ꯆꯠ ꯆꯛꯇ ꯅꯥꯈꯥꯒꯁꯦ
ꯑꯗꯨꯅ ꯍꯥꯀꯠꯆꯕꯩ ꯒꯨꯂꯤ ꯆꯥꯔꯦ ꯎꯝ ꯑꯁ ꯑꯩꯈꯣꯏꯅ ꯑꯗꯨꯒꯨꯝꯕꯗꯤ ꯇꯧ ꯇꯔꯤ
ꯎꯝ ꯑꯩꯗꯤ ꯇꯧꯋ ꯍꯦꯛꯇ ꯌꯥꯗꯦ
ꯀꯣꯏꯒꯅꯤ ꯏꯪ ꯀꯥꯟꯗꯒ ꯈꯔ ꯍꯥꯀꯠꯆꯔꯛꯏꯦ ꯏꯪꯃꯟꯗꯅ
ꯑꯩꯗꯤ ꯁꯥꯕ ꯌꯥꯗꯦ ꯁꯥꯗꯤꯦꯒ ꯇꯧꯋꯦꯕ
ꯑꯂ
ꯎꯝ
ꯁꯥꯖꯨꯅꯦ ꯁꯥꯖꯨ ꯁꯥ ꯔꯦ ꯋꯥꯅꯤꯁꯁ ꯦꯃꯤ ꯁꯨ ꯌꯥꯝ ꯁꯥꯕꯁꯤꯕꯣ ꯀꯩꯅꯣ ꯍꯪꯉꯦ
ꯑ ꯍꯥꯏꯥꯏꯃ ꯁꯥꯁꯟꯒꯔꯦꯒ ꯐꯇ ꯆꯥꯛꯆꯥ ꯇꯣꯛꯑꯒ ꯑ ꯐꯠꯇꯦ ꯐꯠꯇꯦ ꯆꯥꯛꯆꯥ ꯇꯣꯛ ꯗꯨꯀꯥꯟꯗ ꯑꯃꯅ ꯆꯥꯁꯟꯒꯦꯁꯦ ꯃꯆꯥ ꯍꯥ ꯇ ꯍꯒꯗ꯭ꯔꯥ ꯇꯝ ꯏꯔ ꯗꯦ
ꯑ
ꯏꯃꯨꯡꯒꯤ ꯁꯦꯕꯥ ꯂꯣꯏ ꯂꯣꯏꯔꯝꯃꯒ ꯏꯨꯖꯔꯤ
ꯅꯪ ꯂꯩꯅꯥꯖꯨ ꯂꯩ ꯂꯥꯏꯅꯥ ꯃꯈꯜ ꯑꯃꯅꯤꯅꯦ
ꯗꯤ ꯇꯃꯤ ꯌꯥꯔ ꯑꯣꯏꯗ
ꯑ ꯅꯪ ꯁꯥꯔꯛꯀꯅꯤ ꯈꯟꯕꯗ ꯌꯥꯝ ꯇꯜꯂꯛ
ꯑꯗꯨ ꯏ ꯇꯂꯦ ꯑꯗꯨ ꯀ ꯈꯨ ꯇꯕꯅ ꯎꯝ ꯆꯦꯛꯀꯨꯝꯗꯅ ꯍꯥꯏꯕ ꯏꯪꯊꯝꯊ ꯀꯥꯂꯦꯟꯒꯁꯦꯃ ꯍꯥꯏꯕ ꯏꯪꯊꯝꯊ ꯀꯥꯂꯦꯟꯅ ꯅꯨꯡꯉꯥꯏꯌꯦ ꯂꯉ ꯁꯥꯏꯔ ꯑꯩꯅ ꯀꯂꯌꯥ ꯅꯉꯥꯏꯅꯤꯅꯦ ꯑꯦꯕ
ꯉꯥꯎ ꯀꯤꯡꯊꯣꯝꯗ ꯀꯥꯂꯦꯟꯒ ꯀꯥꯂꯦꯟ ꯅꯨꯡꯉꯥꯏ ꯍꯥꯏꯁꯤꯕꯨ ꯅꯪ ꯃꯊꯟꯇꯅꯦ ꯍꯥꯏꯔꯤꯁꯦ ꯍꯥꯏꯕ ꯑꯗꯨꯗꯤ ꯈꯥꯡꯉꯝꯗꯦ ꯀꯥꯂꯦꯟꯗ ꯏꯟꯊꯝꯊꯗ ꯏꯪꯉꯁꯨ ꯏꯪꯉ ꯂꯣꯏ ꯁꯤ ꯆꯟꯗꯦ ꯌꯥꯗ꯭ꯔꯅꯦ
ꯍꯣꯏ ꯑꯩꯁꯨ ꯅ ꯍꯥꯏ ꯌꯥꯝ ꯍꯥꯏꯔꯝꯃꯦ ꯀꯥꯂꯦꯅ ꯅꯨꯡꯉꯥꯏ ꯀꯥꯂꯦꯅ ꯅꯨꯡꯉꯥꯏꯌꯦꯅ ꯑꯗꯣ ꯍꯧꯖꯤꯛꯇꯤ ꯑꯁ ꯀꯥꯏꯗ ꯑꯩꯅꯣ ꯈꯥꯡꯉꯝꯗꯦ
ꯑꯥ
ꯑꯗꯩ ꯏꯪꯕ ꯈꯥꯡꯕꯅ ꯑꯃꯨꯛ ꯐꯤꯔꯣꯜ ꯅꯨꯡꯔꯣꯁꯦꯠ ꯆꯟ ꯈꯔ ꯐꯩꯌꯦꯕ
ꯍꯣꯏ ꯑꯗꯨꯅꯦ ꯍꯥꯏꯌꯨ
ꯁꯥꯕ ꯈꯥꯡꯕꯁꯦ ꯁꯥꯕ ꯈꯥꯡꯕꯁꯦ ꯈꯨ꯭ꯋꯥ ꯇꯥꯗꯦꯕ ꯈꯥꯡꯕ ꯉꯝꯗꯦ ꯍꯥꯏꯕ ꯁꯥꯕꯒꯤ ꯈꯥꯡꯕꯁꯤꯅ ꯑꯃꯨꯛ
ꯏ ꯍ ꯃꯩ ꯇꯤꯛꯑꯒꯁꯨ ꯑꯣꯏꯔꯁꯨ ꯑꯣ ꯐꯩꯖꯨꯞ ꯃꯅꯨꯡꯗ ꯂꯩꯈꯔ ꯑꯗꯨꯗꯣ ꯑꯗꯨꯅ ꯐꯠꯇ꯭ꯔꯥ ꯁꯥꯕꯩꯈꯥꯡ ꯐꯦꯟ ꯊꯥꯔꯁꯨ ꯌꯥꯗꯦ ꯑꯁ ꯁꯥꯕꯁꯤꯗꯤ ꯕꯦꯔꯥ
ꯍꯟꯇꯛꯅꯁꯨ ꯍꯦꯟꯅ ꯈꯪꯁꯥ ꯁꯥꯏꯌꯦꯕ ꯈꯨꯠꯁꯥꯁꯦ ꯑꯩꯗꯤ ꯑꯉꯥꯡ ꯁ꯭ꯀꯨꯜꯒ ꯆꯠꯂꯤꯁꯦ ꯚꯦꯟ ꯃꯅꯨꯡꯗꯒ ꯋꯥꯟꯊꯔꯛꯑ ꯔ ꯀꯂꯝꯅꯤ ꯀꯥꯏꯅꯣ ꯑꯩꯈꯣꯏꯕꯨ ꯑꯁꯨꯛ ꯌꯥꯝꯅ ꯊꯥꯁꯤꯅꯗꯤ ꯃꯣꯏ ꯀꯃꯥꯏꯅ ꯇꯧꯔꯝꯅꯤ ꯍꯜꯥꯛꯄꯣꯗꯄꯣ ꯑꯣ ꯂꯣꯛꯈꯩ ꯂꯥꯛꯑꯦ ꯍꯥꯏꯕ ꯍꯨꯃꯥꯡꯅ
ꯆꯥ ꯍꯥꯇꯤꯕꯅꯤ ꯃꯉꯥꯗ ꯀꯥꯏ ꯃꯉꯥꯗ ꯂꯩꯇꯕ ꯆ ꯑꯗꯨꯗꯤꯕꯟꯕ ꯗꯤ ꯑꯗꯨꯗꯤ ꯑ ꯆꯥꯛ ꯊꯣꯡꯉꯔꯣꯏꯗꯕꯅꯤꯅ ꯋꯥꯏ ꯁꯪꯉꯦ
ꯋꯥꯏ ꯁꯪꯉꯦ ꯆꯥꯛ ꯊꯣꯡꯉꯔꯣꯏꯗꯕꯅꯤꯅ ꯊꯣꯡꯉꯔꯣꯏ
ꯑꯗꯨ
ꯑꯗꯨꯅ ꯑꯩ ꯋꯥꯔꯤ ꯈꯔ ꯁꯥꯟꯅ ꯋꯥꯔꯤ ꯈꯔ ꯁꯥꯟꯅꯍꯧꯦ ꯦꯅ ꯇꯧꯅꯤꯗꯣ ꯇꯥꯗꯣ ꯁꯪꯉꯝꯗꯣꯏꯖꯥꯠꯂꯥ ꯈꯪꯗꯦ
ꯍꯣꯏ ꯑꯗꯨꯔꯤ ꯀꯔꯤ ꯉ ꯃ ꯂꯂ ꯑꯗꯣ ꯀꯥꯏꯅꯒꯤꯤ ꯎꯝ ꯒꯣꯄꯦꯟ ꯃꯆꯥꯒꯤ ꯅꯝꯕꯔꯗꯣ ꯑꯨꯛꯇ ꯂꯧꯒꯦ ꯇꯧꯔꯒ ꯂꯧꯗ꯭ꯔꯦ ꯑꯩ ꯃꯕꯦꯝ ꯃꯁꯥꯏ ꯅꯝꯕꯔꯗ
ꯅꯪ ꯑꯗꯨꯝ ꯁꯨꯅꯤꯗ ꯊꯣꯏꯒ ꯅꯪ ꯔꯕꯤꯅꯥꯒ ꯑꯩꯒ ꯑꯗꯨꯝ ꯁꯨꯈꯤꯅꯤꯌꯦꯦ
ꯃꯥ ꯁꯣꯅꯤ ꯁꯕꯥꯄꯗꯤ
ꯍꯨ
ꯍꯣꯏ ꯍꯃ ꯇꯧ ꯋꯥꯔ ꯋꯥ
ꯎꯝ ꯎꯝ ꯁꯣꯡꯒꯅꯤ ꯍꯥꯏꯕ ꯒꯨꯗ ꯅꯥꯏꯠꯥꯡ ꯌꯥꯝ ꯐꯕ
ꯀꯥꯈ ꯄꯥꯏꯅꯤꯕ
ꯁ꯭ꯌꯥꯝ ꯐꯅꯤ
ꯀꯥꯉꯄꯥ ꯨꯠ ꯀ ꯆꯅꯗꯦꯕ
ꯅꯪꯁꯨ ꯑꯩꯈꯣꯏ ꯁꯨꯡꯒꯨꯝꯕ ꯋꯥꯈꯣꯡꯅꯤ ꯗꯨꯛ ꯃꯥꯟꯕꯗ ꯑꯣꯏꯅ ꯂꯩꯌꯣ ꯍꯥꯏꯕ ꯗꯨꯛ ꯃꯥꯟꯕꯗꯨꯅ ꯑꯃꯗ ꯂꯨꯄꯥ ꯕꯣꯛꯁꯇꯨꯗ ꯈꯪꯗ꯭ꯔꯣꯅ
ꯐꯉꯤ
ꯑꯗꯨ ꯇ ꯂꯩ ꯌꯣꯕ ꯑꯗꯨꯗꯨꯅ ꯌꯥꯝ ꯐꯩꯌꯦꯕ
ꯍ ꯃꯣꯏꯂꯣꯝꯁꯨ ꯂꯩꯔꯅꯤ ꯇꯩꯕ ꯍꯦꯛꯇ ꯀꯥꯎꯋꯦ
ꯎꯝ
ꯎꯃꯠ ꯂꯣꯒꯁꯨ ꯑꯗꯨꯝ ꯂꯩꯔ ꯍꯥꯞꯄ ꯊꯝꯃꯦꯅꯦ ꯑ ꯇꯩꯕꯗ ꯀꯥꯎꯕ ꯊꯕꯛ ꯇꯧꯕꯗ ꯑꯗ ꯀ꯭ꯋꯥ ꯅꯨꯡ ꯇꯞꯄꯗꯁꯨ ꯍꯦꯛꯇ ꯄꯥꯏꯅꯤꯡꯗꯕ ꯎꯃꯣꯠꯂꯣꯗ
ꯑꯩꯅ ꯍꯥꯏꯕꯗꯤ ꯙꯛ ꯃꯥꯟꯕ ꯒꯨꯗ ꯅꯥꯏꯠꯇꯣ ꯍꯥꯏꯕꯅꯦ
ꯍꯣꯏꯑꯕ ꯈꯪꯉꯦꯕ ꯑꯗꯣ ꯃꯣꯂꯣꯝꯁꯨ ꯂꯩꯌꯦꯕ ꯂꯩꯔꯒ ꯀ
ꯎꯝ
ꯃꯣꯂꯣꯝ ꯀꯥꯡ ꯆꯤꯛꯇꯅꯣ ꯃꯣꯂꯣꯝꯗꯣ
ꯑꯥ
ꯑꯗꯨꯁꯨ ꯂꯩꯗ ꯂꯩꯔꯒ ꯇꯩꯕꯗ ꯍꯗ ꯀꯥꯎꯋꯦꯕ
ꯍꯣꯏ
ꯎ
ꯑꯗꯩ ꯀ꯭ꯋꯥ ꯑꯃꯨꯛ ꯄꯥꯏꯕꯒꯤ ꯇꯧꯅꯤꯗꯣ ꯈꯨꯠꯇꯣ
ꯍꯣꯏ ꯑꯗꯨ ꯇꯧꯕꯗꯨꯗ ꯇꯟꯁꯨ ꯇꯟꯕ ꯀꯥꯎꯁꯨ ꯀꯥꯎꯕ ꯃꯄꯥꯟ ꯑꯃ ꯆꯥꯕ ꯀꯩꯅꯣ ꯇꯧꯔꯕꯗ ꯉꯥꯏꯍꯥꯛ ꯂꯩꯕꯗꯤ ꯐꯥꯒꯤꯅꯤ ꯆꯪꯕꯒꯤ ꯉꯥꯏꯍꯥꯛꯇꯪꯗꯣ
ꯍꯣꯏ
ꯑ ꯇꯧꯕꯩ ꯋꯥꯂ
ꯃꯥꯄꯟꯁꯨ ꯑꯣꯏꯕ
ꯃꯥꯄꯟ ꯑꯣꯏꯕꯅꯤ ꯅꯅ
ꯎꯝ
ꯗꯨꯀꯥꯟ ꯁꯥꯔꯅꯤ ꯍꯌꯦꯡ ꯍꯌꯦꯡ ꯁꯥꯔꯅꯤ ꯉꯁꯤ ꯁꯥꯒꯗꯕꯗꯣ ꯁꯪꯗꯦ ꯃꯣꯏ ꯊꯕꯛ ꯁꯪꯗꯦꯅ ꯍꯌꯦꯡ ꯌꯣꯠꯇꯤ ꯉꯍꯥꯟ ꯂꯣꯏ ꯆꯤꯡꯉꯛꯑꯕꯅꯦꯕꯀꯣ ꯑꯗ ꯍꯌꯦꯡ ꯇꯗ ꯄꯨꯔꯒꯡ ꯅꯣꯡꯉꯗ ꯂꯣꯏ ꯆꯟꯗ ꯕ ꯁꯥꯗꯦ
ꯑꯣ ꯐꯔꯦ ꯐꯔꯦ ꯗꯨꯀꯥꯟ ꯑꯗꯨ ꯊꯥꯡꯇꯣꯛꯅꯗ꯭ꯔꯦ ꯗꯅ ꯑꯗꯨꯅ ꯅꯪ ꯊꯥꯡꯇꯣꯛꯀ ꯊꯥꯡꯖꯤꯟꯒꯗꯨꯗ ꯋꯥꯏꯗꯅ
ꯑꯗꯩ ꯄꯣꯠꯁꯨ ꯐꯖꯗꯦ ꯍꯥꯏꯕ
ꯍꯣꯏꯃꯨ ꯍꯥꯞꯆ ꯅ ꯑꯃꯨ ꯐꯊꯧ ꯇꯧ ꯣ ꯅꯝꯖꯗꯅ ꯑꯗꯨꯅ ꯎꯝ
ꯑꯣ ꯍꯥꯏ
ꯍꯣ ꯑꯗꯨꯗꯤ ꯑꯩ ꯊꯝꯃꯒꯦ ꯍꯣꯔꯦꯟ ꯊꯣꯛꯂꯛꯑꯒꯦ
ꯍꯣꯏ ꯍꯣꯏ ꯊꯝꯃꯣ ꯊꯝꯃꯦ
ꯎ ꯍꯣ